ꯑ ꯍꯣꯏ ꯃꯔꯨꯞ ꯀꯝꯗꯧꯔꯤ ꯈꯣꯟꯖꯦꯜꯁꯦ ꯑꯗꯨꯝ ꯐꯖꯅ ꯇꯥꯔꯤꯕ꯭ꯔꯥ
ꯇꯥꯏꯇꯥꯏ ꯑꯗꯨꯣ
ꯃꯔꯨꯞꯀꯤ ꯈꯣꯟꯖꯦꯜꯁꯨ ꯑꯗꯨꯝ ꯁꯦꯡꯅ ꯇꯥꯖꯔꯤ ꯃꯔꯨꯞ ꯍꯧꯖꯤꯛ ꯃꯇꯝꯁꯤꯕꯨ ꯀꯃꯥꯏ ꯀꯃꯥꯏ ꯂꯩꯕꯤꯔꯤꯒꯦ ꯀꯩꯀꯩ ꯃꯊꯦꯜꯅ ꯍꯥꯎꯕꯤꯔꯤꯒꯦ ꯍꯧꯖꯤꯛ ꯃꯇꯝꯁꯤꯕꯨ
ꯁꯥꯕ ꯅꯣꯡ ꯆꯨꯗꯕ ꯅꯨꯃꯤꯠꯇꯗꯤ ꯏꯟꯖꯥꯡꯁꯦ ꯍꯥꯎꯇ꯭ꯔꯦ ꯍꯥꯏꯇꯥꯔꯦ ꯃꯔꯨꯀꯣ ꯍꯥꯏꯗꯤ ꯅꯣꯡ ꯆꯨꯗ꯭ꯔꯒꯗꯤ ꯅꯣꯡ ꯆꯨꯔꯗꯤ ꯈꯔ ꯏꯪꯉꯤꯗꯅ ꯏꯪꯕꯁꯤꯗꯕꯨ ꯍꯥꯎꯔ ꯂꯩ ꯑꯗꯨꯕꯨ ꯑꯩꯈꯣꯏꯅꯒ ꯁꯨꯝ ꯀꯣꯏꯕ ꯆꯠꯊꯣꯛꯎꯨꯔꯒ ꯊꯕꯛꯀ ꯆꯠ ꯆꯥꯊꯣꯛꯑꯒ ꯍꯜꯂꯛꯄꯗꯒ ꯅꯣꯡꯃ ꯊꯤꯂꯤ ꯊꯤꯂꯤ ꯇꯥꯔꯒ ꯏꯪꯉꯒ ꯂꯩꯕ ꯅꯨꯃꯤꯠꯁꯤꯗꯤ ꯑꯁꯤ ꯏꯟꯖꯥꯡꯅꯤ ꯃꯔꯨꯞ ꯑꯩꯈꯣꯏꯒꯤ ꯃꯣꯔꯣꯛ ꯑꯉꯥꯡꯕꯁꯤ ꯐꯖꯅ ꯃꯦꯠꯂꯒ ꯁꯣꯏꯕꯨꯝꯁꯤ ꯀꯪꯅ ꯏꯔꯣꯜꯂꯒ ꯑꯩꯈꯣꯏꯒꯤ ꯆꯥꯕꯁꯤ ꯑꯗꯨ ꯉꯥꯝ ꯅꯥꯀꯟꯗꯒ ꯇꯥꯎꯔꯒ ꯊꯝꯕꯁꯤ ꯃꯔꯨꯞ ꯌꯥꯝ ꯊꯤ ꯍꯥꯎꯋꯦ ꯍꯥꯏꯇꯥꯔꯦ ꯑꯗꯣ ꯃꯔꯨꯞꯇꯤ ꯀꯃꯥꯏ ꯀꯃꯥꯏꯅ ꯇꯧꯔꯤ ꯏꯟꯖꯥꯡꯒꯤ ꯃꯊꯦꯜ ꯆꯥꯕ ꯊꯛꯄꯁꯦ
ꯐꯠꯖꯔꯦ ꯃꯔꯨꯞ ꯃꯔꯨꯞꯀꯤ ꯋꯥꯇꯥꯁꯦ ꯇꯥꯕꯗ ꯑꯩ ꯆꯥꯛꯄꯨꯗꯤ ꯆꯥꯖꯔꯦ ꯍꯥꯏꯖꯕ ꯇꯥꯔꯦꯅꯦ ꯑꯗꯨꯗꯣ ꯃꯔꯨꯞꯀꯤ ꯋꯥꯇꯥꯗ ꯇꯥꯕꯗ ꯑꯃꯨꯛꯀ ꯂꯥꯝꯃꯛꯄ ꯍꯥꯏꯕ ꯇꯥꯔꯦꯅꯦ ꯑꯩ ꯗꯥꯏꯇꯤꯡꯕꯨꯗꯤ ꯇꯧꯔꯤ ꯃꯌꯦꯡ ꯇꯥꯍꯟꯖꯔꯤ ꯍꯥꯏꯕ ꯇꯥꯔꯦ ꯑꯗꯨ ꯑꯣꯏ ꯇꯥꯔꯒꯁꯨ ꯆꯥꯛ ꯑꯃꯨꯛꯀꯟ ꯂꯥꯝꯃꯛꯄ ꯆꯥꯅꯤꯡꯉꯛꯄ ꯑꯃ ꯐꯥꯎꯔꯛꯄ ꯍꯥꯏꯇꯥꯥꯔꯦꯅꯦ ꯃꯔꯨꯞ ꯑꯗꯣ ꯍꯧꯖꯤꯛꯇꯤ ꯃꯔꯨꯞ ꯌꯦꯟꯁꯥꯡꯁꯦ ꯑꯗꯨꯝ ꯈꯪꯗ꯭ꯔꯦ ꯑꯩꯒꯤ ꯍꯟꯇꯛ ꯃꯔꯛꯁꯤ ꯏꯟꯖꯥꯡꯁ ꯀꯥ ꯍꯦꯟꯅ ꯆꯥꯗ꯭ꯔꯦ ꯌꯦꯟꯒꯨꯝꯕ ꯀꯩꯒꯨꯝꯕ ꯈꯔ ꯐꯨꯠꯂꯒ ꯑꯗꯨꯝ ꯇꯧꯔꯦ ꯍꯥꯏꯇꯥꯔꯦ ꯍꯛꯆꯥꯡꯁꯦ ꯂꯨꯝꯃꯛꯄꯗꯒꯤ ꯁꯣꯏꯔꯛꯀꯗ꯭ꯔꯅ ꯍꯛꯆꯥꯡꯁꯦ ꯐꯅꯕꯅ ꯀꯟꯅ ꯍꯣꯠꯅꯖꯔꯤ ꯑꯗꯣ ꯃꯔꯨꯞ ꯉꯁꯤꯗꯤ ꯋꯥꯔꯤꯁꯦ ꯁꯨꯝ ꯅꯍꯥꯒꯤ ꯄꯨꯟꯁꯤꯒꯤ ꯑꯣꯏꯕ ꯋꯥꯔꯤ ꯈꯔ ꯁꯥꯁꯦ ꯍꯥꯏꯗꯤ ꯊꯕꯛ ꯏꯪꯈꯥꯡ ꯐꯉꯛꯇꯕ ꯈꯣꯠꯂꯛꯇꯕ ꯁꯤꯒꯨꯝꯕꯒꯤ ꯃꯔꯝꯗ ꯁꯨꯝ ꯋꯥꯔꯤ ꯁꯥꯁꯤ ꯀꯔꯤ ꯀꯥꯏ
ꯌꯥꯏꯌꯦ ꯃꯔꯨꯞ ꯑꯗꯨꯒꯤ ꯃꯇꯥꯡꯗ ꯋꯥꯔꯤ ꯁꯥꯕꯁꯤ ꯌꯥꯝ ꯇꯉꯥꯏ ꯐꯗꯦ ꯑꯗꯨꯅ ꯑꯩꯈꯣꯏꯅ ꯉꯜꯂꯤꯉꯩꯗꯒꯤꯩ ꯈꯪꯍꯧꯔꯤꯁꯤ ꯌꯥꯝ ꯐꯔꯦ ꯃꯔꯨꯞꯅ ꯋꯥꯔꯤꯗꯨ ꯑꯗꯨꯝ ꯍꯧꯕꯤꯔꯛꯑꯣꯅꯦ
ꯑꯗꯨꯗꯤ ꯃꯔꯨꯞ ꯑꯩꯈꯣꯏꯒꯤ ꯏꯟꯗꯤꯌꯥꯁꯤꯗ ꯏꯟꯗꯤꯌꯥꯗ ꯑꯗꯨꯝ ꯌꯦꯡꯉꯁꯤꯀꯣ ꯃꯔꯨꯞ ꯃꯅꯤꯄꯨꯔꯒ ꯇꯧꯔꯔꯁꯤ ꯇꯧꯊꯣꯛꯑꯁꯤ ꯏꯟꯗꯤꯌꯥꯁꯤ ꯈ꯭ꯋꯥꯏꯗꯒꯤ ꯃꯥꯂꯦꯝꯁꯤꯗ ꯈ꯭ꯋꯥꯏꯗꯒꯤ ꯃꯤ ꯌꯥꯝꯕꯗ ꯑꯅꯤꯁꯨꯕ ꯃꯐꯝꯗ ꯂꯩꯔꯤꯕꯅꯤ ꯍꯥꯏꯖꯕ ꯇꯥꯔꯦꯅꯦ ꯑ ꯑꯗꯨꯒ ꯈ꯭ꯋꯥꯏꯗꯒꯤ ꯊꯕꯛ ꯐꯪꯗꯕ ꯅꯍꯥꯁꯤꯡ ꯂꯩꯕ ꯂꯝꯁꯨ ꯏꯟꯗꯤꯌꯥꯁꯤꯁꯨ ꯑꯗꯨꯝ ꯃꯀꯣꯛ ꯊꯣꯡꯅꯤ ꯍꯥꯏꯖꯕ ꯇꯥꯔꯦ ꯑꯗꯣ ꯑꯩꯈꯣꯏꯁꯨ ꯑꯗꯨꯝ ꯃꯅꯨꯡ ꯆꯜꯂꯤꯕꯅꯤ ꯑꯗꯨ ꯍꯧꯖꯤꯛ ꯍꯧꯖꯤꯛ ꯊꯕꯛ ꯐꯪꯗꯕ ꯍꯥꯏꯔꯒ ꯅꯤꯡꯁꯤꯡꯉꯛꯄ ꯍꯧꯖꯤꯛ ꯍꯧꯖꯤꯛ ꯍꯧꯖꯤꯛ ꯒꯣꯀꯣꯁ ꯖꯅꯇꯥ ꯄꯥꯔꯇꯤ ꯄꯤ ꯑꯗꯨꯅꯁꯨ ꯊꯣꯛꯂꯛꯈ꯭ꯔꯦ ꯍꯥꯏꯖꯕ ꯇꯥꯔꯦ ꯁꯤ ꯊꯣꯛꯂꯛꯏꯕꯁꯤ ꯃꯔꯨꯞꯀꯤ ꯋꯥꯈꯜꯂꯣꯟꯗ ꯀꯔꯤꯗꯒꯤ ꯊꯣꯛꯂꯛꯈꯤꯕꯅꯤ ꯍꯥꯏꯗꯨꯅ ꯊꯝꯕꯤꯅꯤꯡꯕꯗꯣ ꯈꯤꯇꯪ ꯇꯦꯟꯇꯛꯅ ꯊꯝꯕꯤꯌꯨꯅꯦ ꯋꯥꯈꯜꯂꯣꯟꯗ
ꯍꯣꯏ ꯃꯔꯨꯞ ꯑꯩꯅ ꯌꯥꯝ ꯈꯪꯕ ꯍꯩꯕ ꯃꯤꯑꯣꯏꯁꯨ ꯅꯠꯇꯦ ꯑꯗꯨꯕꯨ ꯑꯩꯈꯣꯏꯅꯁꯨ ꯈꯪꯉꯤꯕ ꯎꯔꯤꯕ ꯇꯥꯔꯤꯕ ꯃꯌꯥꯝꯁꯤꯗꯗꯤ ꯊꯣꯛꯏꯕꯁꯤ ꯃꯁꯤ ꯄꯨꯝꯅꯃꯛ ꯑꯩꯈꯣꯏꯒꯤ ꯆꯂꯥꯏꯔꯤꯕ ꯁꯔꯀꯥꯔꯁꯤꯅ ꯃꯤꯠꯌꯦꯡ ꯆꯪꯕꯤꯕ ꯈꯔ ꯋꯥꯠꯄꯒꯤꯅꯦꯅ ꯑꯩꯒꯤ ꯃꯣꯠ ꯊꯝꯖꯒꯦ ꯑꯗꯨꯒ ꯃꯁꯤ ꯍꯥꯏ ꯍꯥꯏꯗꯨꯅꯁꯨ ꯃꯈꯣꯏꯗꯤ ꯂꯣꯏ ꯇꯥꯏꯅꯕꯗꯤ ꯌꯥꯔꯣꯏ ꯑꯗꯨꯒ ꯇꯥꯏꯅꯐꯝꯁꯦ ꯁꯝꯅ ꯍꯥꯏꯔꯕꯗ ꯏꯃꯨꯡ ꯑꯃꯒꯤ ꯑꯉꯥꯡꯁꯤꯡꯁꯤꯅ ꯑꯩꯈꯣꯏ ꯁꯣꯏꯔꯛꯄ ꯇꯥꯔꯒꯗꯤ ꯃꯃꯥ ꯃꯄꯥꯁꯤꯡꯗ ꯍꯥꯟꯅ ꯍꯦꯛꯇ ꯇꯥꯏꯅꯩꯌꯦꯕ ꯁꯤ ꯅꯤꯌꯣꯝ ꯆꯨꯝꯕꯅꯦꯕꯁꯦ ꯑꯗꯨꯅ ꯃꯔꯝ ꯑꯣꯏꯔꯒ ꯊꯕꯛꯁꯦ ꯆꯥꯡ ꯅꯥꯏꯅ ꯂꯧꯕꯤꯗꯕ ꯂꯧꯔꯒꯁꯨ ꯃꯗꯨꯗ ꯃꯅꯨꯡꯗ ꯑꯩꯈꯣꯏꯒꯤ ꯊꯣꯛꯍꯟꯅꯤꯡꯗꯕ ꯊꯧꯗꯣꯛ ꯀꯌꯥ ꯑꯃ ꯊꯣꯛꯄ ꯃꯈꯣꯏꯅ ꯑꯗꯨꯗꯒꯤꯃ ꯅꯣꯡꯃꯒꯤ ꯃꯤꯁꯤꯡꯗꯤ ꯍꯦꯟꯀꯩ ꯁꯨꯝ ꯍꯦꯟꯀꯠꯂꯛꯦ ꯊꯕꯛꯀꯤ ꯁꯨꯝ ꯄꯤꯕꯒꯤ ꯆꯥꯡꯗꯤ ꯋꯥꯠꯂꯛꯄ ꯑꯗꯨꯃꯥꯏꯅ ꯊꯕꯛ ꯏꯪꯈꯥꯡ ꯊꯥꯅꯤꯡꯕꯒꯤ ꯀꯌꯥ ꯑꯃ ꯑꯁꯥ ꯊꯝꯖꯔꯒ ꯑꯩ ꯏꯁꯥꯃꯛꯀ ꯊꯣꯛꯈ꯭ꯔꯕ ꯋꯥꯔꯤꯅ ꯃꯔꯨꯞ ꯍꯥꯏꯗꯤ ꯊꯕꯛ ꯏꯪꯈꯥꯡ ꯑꯃ ꯁꯨꯃꯥꯏꯅ ꯁꯔꯀꯥꯔꯒꯤ ꯊꯥꯔ ꯈꯣꯠꯂꯒ ꯄꯨꯟꯁꯤꯁꯤꯗ ꯁꯦꯟ ꯅꯨꯡ ꯈꯔ ꯃꯇꯤꯛ ꯆꯥꯅ ꯂꯩꯔꯒ ꯏꯃꯨꯡ ꯃꯅꯨꯡ ꯄꯥꯟꯒꯦꯅ ꯈꯟꯖꯔꯝꯕꯅꯤ ꯑꯗꯨꯕꯨ ꯊꯣꯛꯏꯕ ꯊꯧꯗꯣꯛ ꯃꯌꯥꯝꯁꯤꯗ ꯏꯁꯥꯅ ꯄꯤꯔꯨꯕ ꯊꯕꯛꯀꯤ ꯄꯔꯤꯈ꯭ꯌꯥ ꯈꯔ ꯑꯩꯈꯣꯏꯒꯤ ꯁꯨꯃꯥꯏꯅ ꯊꯣꯛꯍꯟꯅꯤꯡꯗꯕ ꯊꯧꯗꯣꯛ ꯇꯥꯍꯩꯗꯕ ꯈꯔ ꯇꯥꯈꯤꯕꯗꯒꯤ ꯑꯩꯉꯣꯟꯗ ꯀꯌꯥ ꯀꯩꯗꯧꯈꯤꯗ꯭ꯔꯕ ꯁ ꯃꯔꯨ ꯑꯗꯨꯅ ꯃꯔꯨ ꯑꯣꯏꯔꯤꯁꯤ ꯁꯔꯀꯥꯔꯅ ꯌꯦꯡꯁꯤꯟꯕꯤꯗꯦ ꯍꯥꯏꯕꯁꯤꯅ ꯊꯝꯖꯟꯅꯤꯡꯉꯤ ꯑꯗꯨꯅ ꯃꯣꯏꯅ ꯈꯔ ꯌꯦꯡꯁꯤꯟꯕꯤꯔꯒꯗꯤ ꯅꯨꯡꯉꯥꯏꯅꯤꯅ ꯈꯜꯂꯤ ꯑꯗꯣ ꯃꯔꯨꯞ ꯃꯔꯨꯞꯇꯤ ꯊꯕꯛꯁꯤ ꯀꯔꯤ ꯀꯔꯤ ꯍꯣꯠꯅꯕꯤꯔꯤ ꯑꯗꯨꯒꯨꯝꯕꯒꯤ ꯋꯥꯈꯜꯒ ꯂꯩꯕ꯭ꯔꯥ ꯑꯗꯨꯒ ꯃꯔꯨꯞꯍꯣꯏ ꯑꯗꯨꯗꯥꯏꯗꯒ ꯎꯕ ꯑꯗꯨꯒꯨꯝꯕ ꯊꯧꯗꯣꯛ ꯈꯔ ꯊꯝꯕꯤꯌꯨꯅꯦ
ꯑ ꯃꯔꯨꯞ ꯌꯥꯝꯅ ꯅꯨꯡꯁꯤꯕ ꯋꯥꯍꯪꯅꯤ ꯍꯥꯏꯕ ꯇꯥꯔꯦꯅꯦ ꯃꯔꯨꯞ ꯑꯩꯗꯤ ꯁꯔꯀꯥꯔꯒꯤ ꯊꯕꯛꯇꯤ ꯀꯥ ꯍꯦꯟꯅ ꯄꯥꯝꯖꯗ꯭ꯔꯦ ꯁꯔꯀꯥꯔꯒꯤ ꯊꯕꯛꯄꯨ ꯍꯟꯊꯅ ꯈꯟꯕꯒꯤ ꯋꯥꯁꯨ ꯅꯠꯇꯦꯀꯣ ꯑꯗꯨꯒ ꯁꯔꯀꯥꯔꯒꯤ ꯊꯕꯛ ꯊꯥꯔꯤꯕ ꯏꯆꯤꯟꯜ ꯏꯅꯥꯎꯁꯤꯡꯕꯨ ꯍꯟꯊꯅ ꯌꯦꯡꯕꯒꯤ ꯋꯥꯐꯝꯁꯨ ꯅꯆꯗꯦ ꯑꯩꯒꯤ ꯋꯥꯈꯜꯂꯣꯟꯗꯣ ꯁꯨꯝ ꯊꯝꯖꯕꯅꯦ ꯃꯔꯨꯞ ꯑꯩꯒꯤ ꯋꯥꯈꯜꯂꯣꯟꯗꯗꯤ ꯃꯔꯨꯞ ꯁꯔꯀꯥꯔꯒꯤ ꯊꯕꯛ ꯇꯧꯒꯗꯕ ꯁꯔꯨꯛꯄꯨꯗꯤ ꯑꯩꯈꯣꯏꯒꯤ ꯏꯁꯥꯒꯤ ꯔꯟꯅꯥꯏ ꯄꯤꯛꯂꯁꯨ ꯄꯤꯛꯅ ꯁꯦꯟꯊꯣꯛ ꯂꯝꯕꯤ ꯃꯆꯥ ꯑꯃ ꯊꯤꯖꯔꯒ ꯏꯁꯥꯒꯤ ꯂꯟꯅꯥꯏꯗ ꯊꯕꯛ ꯇꯧꯖꯔꯒ ꯄꯨꯟꯁꯤꯁꯦ ꯏꯆꯝ ꯆꯝꯅ ꯍꯤꯡꯕꯅ ꯐꯩꯌꯦꯅ ꯊꯝꯖꯒꯦ ꯃꯔ ꯃꯔꯨꯞꯅ ꯄꯟꯕꯤꯈꯤꯕ ꯑꯩꯈꯣꯏꯒꯤ ꯊꯕꯛ ꯊꯥꯕ ꯈꯣꯠꯄꯒꯤ ꯊꯕꯛ ꯄꯤꯕ ꯈꯣꯠꯄꯒꯤ ꯃꯇꯥꯡꯁꯦ ꯍꯣꯏ ꯊꯕꯛꯇꯤ ꯂꯣꯏꯅ ꯇꯧꯅꯤꯡꯉꯤꯕ ꯉꯥꯛꯇꯅꯤ ꯒꯣꯕꯔꯃꯦꯟꯒꯤ ꯊꯕꯛ ꯍꯥꯏꯕꯁꯤꯗꯕꯨ ꯍꯥꯏꯗꯤ ꯍꯧꯖꯤꯛꯀꯤ ꯃꯅꯤꯄꯨꯔꯗ ꯆꯠꯅꯔꯤꯕ ꯍꯥꯏꯕ ꯇꯥꯔꯒꯗꯤ ꯃꯆꯥ ꯑꯃ ꯀꯩ ꯑꯃ ꯂꯨꯍꯣꯡ ꯈꯣꯡꯗꯣꯡꯕ ꯆꯦꯟ ꯆꯣꯡꯕ ꯇꯧꯕꯗꯁꯨ ꯒꯣꯚꯔꯃꯦꯟꯒꯤ ꯊꯕꯛ ꯃꯆꯥ ꯑꯃ ꯄꯤꯌꯣꯟꯗ ꯑꯣꯏꯔꯕꯁꯨ ꯑꯣꯏꯔꯒꯗꯤ ꯌꯥꯔꯦ ꯍꯥꯏꯕꯒꯤ ꯐꯤꯕꯝ ꯑꯃ ꯂꯥꯛꯅꯕ ꯍꯥꯏꯕ ꯇꯥꯔꯦꯅꯦ ꯑꯗꯨꯗ ꯑꯗꯨꯅꯁꯨ ꯑꯌꯥꯝꯕꯅꯦꯕ ꯍꯧꯖꯤꯛꯀꯤ ꯑꯩꯈꯣꯏꯒꯤ ꯅꯍꯥꯁꯤꯡ ꯍꯥꯏꯗꯤ ꯑꯩꯈꯣꯏꯁꯨ ꯑꯗꯨꯝ ꯌꯥꯎꯔꯤꯕꯅꯤ ꯅꯍꯥꯁꯤꯡꯅ ꯒꯣꯕꯔꯃꯦꯟꯒꯤ ꯊꯕꯛ ꯇꯥꯟꯅꯔꯛꯂꯤꯕꯁꯦ ꯑꯗꯣ ꯀꯩꯅꯣꯒꯤ ꯑꯩꯈꯣꯏꯒꯤ ꯂꯩꯔꯤꯕ ꯁꯔꯀꯥꯔ ꯑꯩꯈꯣꯏꯒꯤ ꯄꯥꯜꯂꯤꯕ ꯂꯩꯉꯥꯛꯁꯤꯅꯁꯨ ꯃꯤꯠꯌꯦꯡ ꯆꯪꯕꯗꯤ ꯈꯤꯇꯪ ꯋꯥꯠꯂꯦ ꯑꯩꯈꯣꯏꯒꯤ ꯅꯤꯠꯃꯛꯇꯕꯨ ꯊꯥꯕ ꯑꯣꯏꯔꯣ ꯄꯦꯄꯔ ꯂꯤꯛ ꯑꯣꯏꯔꯤꯕ ꯁꯤꯗꯒꯤ ꯌꯦꯡꯁꯤꯟꯕꯤꯗꯕꯗꯒꯤꯅꯦ ꯍꯥꯏꯖꯕ ꯇꯥꯔꯦꯅꯦꯀꯣ ꯑꯗꯒꯤ ꯑꯇꯩ ꯊꯕꯛ ꯀꯧꯔꯦ ꯄꯨꯂꯤꯁꯀꯤ ꯊꯕꯛ ꯀꯧꯔꯦꯅ ꯈꯜꯂꯁꯤ ꯃꯅꯤꯄꯨꯔꯗ ꯍꯥꯏꯗꯣꯛꯄꯅ ꯆꯍꯤ ꯃꯉꯥ ꯇꯔꯨꯛ ꯍꯦ ꯂꯩꯔꯒ ꯍꯥꯏꯗꯣꯛꯄ ꯁꯤꯒꯨꯝꯕ ꯀꯌꯥ ꯑꯁꯤ ꯇꯧꯕꯗꯒꯤ ꯅꯍꯥꯁꯤꯡꯁꯤ ꯀꯪꯉꯥꯎꯅꯔꯛꯄ ꯇꯧꯍꯩꯗꯕ ꯊꯕꯛ ꯇꯧꯔꯛꯄ ꯇꯧꯔꯣꯏꯗꯕ ꯊꯕꯛ ꯇꯧꯔꯛꯄ ꯍꯥꯏꯗꯤ ꯋꯥꯈꯜ ꯂꯥꯡ ꯐꯥꯡꯈꯠꯂꯛꯄ ꯃꯁꯥꯅ ꯃꯁꯥꯕꯨ ꯀꯩꯁꯨ ꯂꯩꯇꯅ ꯎꯔꯛꯄ ꯑꯗꯒꯤ ꯃꯃꯜ ꯌꯥꯎꯖꯔꯛꯇꯕ ꯑꯗꯒꯤ ꯃꯤꯒꯤ ꯄꯣꯠ ꯆꯩꯩ ꯂꯥꯛꯄ ꯈꯣꯠꯄ ꯑꯐꯥꯎꯕ ꯌꯥꯎꯅꯔꯛꯂꯕꯅꯤ ꯍꯥꯏꯖꯕ ꯇꯥꯔꯦꯅꯦ ꯍꯥꯏꯗꯤ ꯁꯝꯅ ꯍꯥꯏꯔꯕꯗ ꯍꯨꯔꯥꯟꯕꯒꯤ ꯂꯝꯕꯤꯗ ꯈꯣꯡꯅꯔꯛꯄ ꯃꯤꯍꯥꯟꯄꯨꯡ ꯏꯤꯡꯁꯥꯒꯤ ꯊꯕꯛꯇ ꯈꯣꯡꯗꯥꯔꯛꯄ ꯀꯌꯥ ꯑꯃꯁꯨ ꯌꯥꯎꯅꯔꯕꯅꯦꯕ ꯑꯗꯨꯝ ꯑꯩꯈꯣꯏꯅ ꯎꯗꯨꯅꯁꯨ ꯂꯩꯔꯕꯅꯤ ꯑꯩꯈꯣꯏꯒꯤ ꯂꯩꯀꯥꯏꯗꯁꯨ ꯑꯉꯥꯡ ꯈꯔ ꯑꯗꯒꯤ ꯑꯩꯒꯤ ꯏꯊꯛ ꯊꯣꯡꯕ ꯈꯔ ꯑꯗꯨꯝ ꯎꯖꯔꯤ ꯂꯥꯏꯔꯤꯛꯇꯤ ꯐꯅꯌꯥꯝ ꯍꯩꯖꯕ ꯑꯩꯈꯣꯏꯕꯨ ꯑꯩꯈꯣꯏꯕꯨꯁꯨ ꯇꯥꯛꯄꯤ ꯇꯥꯛꯄꯤ ꯇꯝꯕꯤꯔꯛꯄ ꯏꯌꯥꯝꯕ ꯀꯌꯥ ꯑꯃꯁꯨ ꯍꯧꯖꯤꯛ ꯍꯧꯖꯤꯛ ꯀꯉꯥꯎꯅꯗꯅ ꯅꯤꯁꯥꯕꯤꯒꯤ ꯏꯄꯥꯛꯇ ꯂꯝꯃꯥꯡꯅꯔꯒ ꯂꯩꯕ ꯀꯌꯥ ꯑꯃꯁꯨ ꯌꯥꯎꯋ ꯍꯥꯏꯖꯕ ꯇꯥꯔꯦꯅꯦ ꯑꯗꯣ ꯃꯁꯤ ꯑꯩꯈꯣꯏꯒꯤ ꯋꯥꯈꯜ ꯐꯥꯗꯕ ꯉꯝꯃꯛꯇꯕꯗꯒꯤꯅꯤ ꯑꯗꯨꯒ ꯑꯩꯅ ꯁꯤꯗ ꯊꯝꯖꯅꯤꯡꯕꯗꯤ ꯑꯩꯈꯣꯏꯒꯤ ꯅꯍꯥꯁꯤꯡꯒꯤ ꯃꯐꯝꯗꯁꯨ ꯑꯩꯅ ꯀꯔꯤꯒꯨꯝꯕ ꯄꯥꯎꯇꯥꯛꯃꯛꯇꯤ ꯅꯠꯆꯗ꯭ꯔꯦ ꯑꯩꯒꯤ ꯋꯥꯈꯜꯂꯣꯟ ꯈꯤꯇꯪ ꯊꯝꯖꯅꯤꯡꯕꯒꯤ ꯋꯥꯅꯤ ꯁꯤ ꯇꯧꯔꯒꯗꯤ ꯐꯒꯗ꯭ꯔꯥ ꯍꯥꯏꯕꯗꯨꯒꯤ ꯋꯥꯅꯤ ꯈꯤꯇꯪ ꯊꯝꯖꯒꯦ ꯃꯔꯨꯞ ꯑꯩꯈꯣꯏꯅ ꯁꯔꯀꯥꯔꯒꯤ ꯊꯕꯛ ꯑꯦ ꯁꯔꯀꯥꯔꯒꯤ ꯊꯕꯛ ꯇꯥꯟꯅꯕꯒꯤ ꯃꯍꯨꯠꯇ ꯍꯣꯏ ꯀꯥꯟꯅꯩ ꯇꯥꯟꯅꯕ ꯀꯥꯟꯅꯩ ꯑꯗꯨ ꯑꯣꯏꯕ ꯇꯥꯔꯒꯁꯨ ꯁꯔꯀꯥꯔꯒꯤ ꯊꯕꯛ ꯉꯥꯛꯇ ꯇꯥꯟꯅꯕꯒꯤ ꯃꯍꯨꯠꯇ ꯑꯇꯣꯞꯄ ꯏꯔꯟꯅꯥꯏꯒꯤ ꯊꯕꯛ ꯍꯥꯏꯗꯤ ꯁꯝꯅ ꯍꯥꯏꯔꯕꯗ ꯃꯅꯥ ꯃꯁꯤꯡ ꯊꯥꯕ ꯑꯗꯒꯤ ꯃꯅꯤꯄꯨꯔ ꯃꯄꯨꯔꯗꯁꯨ ꯃꯌꯥꯝ ꯃꯅꯥ ꯃꯁꯤꯡ ꯊꯥꯕ ꯌꯥꯏꯅ ꯑꯗꯨ ꯃꯅꯥ ꯃꯁꯤꯡ ꯊꯥꯕ ꯑꯇꯣꯞꯄ ꯕꯤꯖꯤꯅꯦꯁ ꯀꯌꯥ ꯇꯧꯕ ꯁꯝꯅ ꯍꯥꯏꯔꯕꯗ ꯍꯧꯖꯤꯛꯇꯤ ꯌꯨꯇꯨꯞ ꯍꯥꯏꯕ ꯇꯥꯔꯦꯅꯦ ꯌꯨꯇꯨꯞ ꯐꯦꯁꯕꯨꯛ ꯏꯟꯁꯇꯥꯒ꯭ꯔꯥꯝ ꯂꯩꯔꯤꯕ ꯃꯐꯝꯁꯤꯡꯁꯤꯗ ꯑꯩꯈꯣꯏꯒꯤ ꯕꯤꯗꯤꯑꯣꯗꯕꯨ ꯑꯣꯏꯔꯣ ꯑꯃꯗꯕꯨ ꯑꯣꯏꯔꯣ ꯑꯗꯨꯝ ꯀꯩꯁꯨ ꯀꯥꯏꯅꯗꯦ ꯁꯦꯝꯕ ꯈꯣꯠꯄ ꯑꯗꯨꯝ ꯄꯨꯟꯁꯤꯒꯤ ꯀꯦꯔꯤꯌꯔ ꯑꯃ ꯁꯦꯝꯕ ꯑꯗꯨꯝ ꯌꯥꯔꯦ ꯍꯥꯏꯖꯔꯤꯕꯀꯣ ꯑꯩꯈꯣꯏꯅ ꯁꯔꯀꯥꯔꯗ ꯈꯛꯇꯁꯨ ꯇꯥꯏꯅꯕꯁꯨ ꯌꯥꯔꯣꯏ ꯍꯥꯏꯅ ꯊꯝꯖꯒꯦ ꯑꯩꯈꯣꯏ ꯏꯁꯥ ꯏꯁꯥꯅꯁꯨ ꯍꯣꯠꯅꯕ ꯑꯃ ꯗꯔꯀꯥꯔ ꯇꯥꯏ ꯏꯁꯥ ꯏꯁꯥ ꯊꯕꯛ ꯐꯪꯗ꯭ꯔꯦꯅ ꯇꯣꯛꯊꯣꯛꯇꯕ ꯏꯁꯥꯁꯦ ꯃꯇꯤꯛ ꯆꯥꯕ ꯃꯤ ꯑꯃ ꯑꯣꯏꯅꯕꯒꯤꯗꯃꯛꯇ ꯁꯔꯀꯥꯔꯒꯤ ꯊꯕꯛ ꯇꯧꯗꯕ ꯌꯥꯗꯦ ꯍꯥꯏꯕꯗꯤ ꯂꯩꯇꯦꯗꯅꯀꯣ ꯃꯔꯣꯛ ꯑꯗꯨꯗꯨꯅ ꯏꯁꯥꯒꯤ ꯏꯔꯟꯅꯥꯏꯒꯤ ꯑꯣꯏꯕ ꯊꯕꯛ ꯑꯃ ꯂꯤꯡꯈꯠꯆꯔꯒ ꯑꯩꯅ ꯃꯤ ꯃꯉꯥ ꯇꯔꯥꯗꯪ ꯑꯣꯏꯔꯁꯨ ꯊꯕꯛ ꯄꯤꯕ ꯉꯝꯒꯦꯀꯣ ꯍꯥꯏꯕꯒꯤ ꯋꯥꯈꯜꯂꯣꯟꯁꯦ ꯂꯩꯕ ꯇꯥꯔꯒꯗꯤ ꯑꯩꯈꯣꯏꯒꯤ ꯆꯥꯗ ꯃꯧꯗ꯭ꯔꯥ ꯃꯥꯄꯟ ꯑꯃꯗꯤ ꯊꯕꯛ ꯄꯤꯕ ꯉꯝꯒꯅꯤ ꯍꯥꯏꯕ ꯇꯥꯔꯦꯅꯦ ꯑꯩꯈꯣꯏꯒꯤ ꯏꯟꯗꯤꯌꯥꯁꯤꯗ ꯂꯩꯔꯤꯕꯁꯤꯡꯁꯤ ꯅꯍꯥ ꯅꯍꯥꯁꯤꯡꯁꯤꯅ ꯑꯩꯈꯣꯏꯒꯤ ꯁꯤꯒꯨꯝꯕ ꯍꯤꯔꯝꯁꯤꯗ ꯈꯣꯡꯗꯥꯔꯛꯄ ꯇꯥꯔꯒꯗꯤ ꯑꯩꯈꯣꯏꯒꯤ ꯒꯣꯕꯔꯃꯦꯟ ꯈꯛꯇꯗ ꯉꯥꯏꯗꯕ ꯁꯔꯀꯥꯔ ꯂꯩꯉꯥꯛꯁꯤꯗ ꯈꯛꯇ ꯉꯥꯏꯗꯕ ꯃꯣꯏꯗꯤ ꯂꯩꯉꯥꯛꯇꯤ ꯑꯗꯨꯝ ꯍꯥꯟꯅꯗꯒꯤꯁꯨ ꯍꯧꯅ ꯑꯗꯨꯝ ꯇꯧꯔꯏ ꯀꯣꯟꯅꯁꯨ ꯑꯗꯨꯝ ꯇꯧꯔ ꯂꯥꯛꯀꯅꯤ ꯑꯗꯨꯅ ꯃꯣꯏꯗ ꯑꯁꯥ ꯊꯝꯃꯨꯕ ꯌꯥꯗ꯭ꯔꯦ ꯍꯥꯏꯖꯕ ꯇꯥꯔꯦꯅꯦ ꯑꯗꯨꯅ ꯁꯤꯒꯨꯝꯕ ꯋꯥꯈꯜꯂꯣꯟꯁꯤ ꯄꯨꯁꯜꯂꯛꯑꯒꯗꯤ ꯌꯥꯝꯅ ꯀꯥꯟꯅꯒꯅꯤ ꯍꯥꯏꯗꯨꯅ ꯊꯝꯖꯒꯦ ꯃꯔꯨꯞꯀꯤ ꯋꯥꯈꯜꯂꯣꯟꯗꯗꯤ ꯑꯩꯒꯤ ꯋꯥꯈꯜꯂꯣꯟꯁꯤ ꯌꯥꯕꯤꯅꯤꯡꯕ꯭ꯔꯥ ꯅꯠꯇ꯭ꯔꯒ ꯌꯥꯕꯤꯅꯤꯡꯗꯕ꯭ꯔꯥ ꯃꯔꯨꯞꯀꯤ ꯋꯥꯈꯜꯂꯣꯟ ꯀꯔꯤ ꯂꯩꯒꯦ ꯍꯥꯏꯕꯗꯨ ꯇꯦꯟꯇꯛꯄ ꯑꯣꯏꯅ ꯊꯝꯕꯤꯕꯅꯣ
ꯍꯣꯏ ꯃꯔꯨꯞꯅ ꯃꯌꯥꯝ ꯄꯟꯕꯤꯈ꯭ꯔꯦ ꯊꯕꯛꯁꯦ ꯇꯥꯟꯅꯒꯗꯝꯕꯅꯤ ꯃꯇꯝ ꯂꯩꯔꯤꯉꯩꯗ ꯇꯥꯟꯅꯍꯧꯒꯗꯕ ꯑꯗꯨꯒ ꯃꯗꯨꯗꯇꯪ ꯑꯩꯈꯣꯏꯅ ꯑꯩꯈꯣꯏꯗꯤ ꯑꯗꯨ ꯇꯧꯔꯕꯅꯤ ꯂꯩꯊꯣꯛꯄꯩ ꯃꯍꯨꯠꯇ ꯍꯥꯏꯗꯤ ꯃꯔꯨꯞꯅꯁꯨ ꯈꯪꯕꯤꯔꯝꯃꯒꯅꯤ ꯑꯩꯈꯣꯏꯅ ꯊꯥꯔꯤꯕ ꯊꯕꯛꯁꯤ ꯂꯧꯕꯅ ꯃꯤ ꯂꯤꯁꯤꯡ ꯐꯥ ꯑꯃ ꯂꯧꯕ ꯅꯠꯇꯦ ꯍꯣꯏ ꯌꯥꯝꯅ ꯂꯧꯕ ꯊꯕꯛꯁꯨ ꯂꯩ ꯑꯗꯨꯕꯨ ꯊꯕꯛ ꯌꯥꯝꯅ ꯀꯧꯔꯤꯉꯩ ꯃꯁꯤꯡ ꯌꯥꯝꯅ ꯍꯦꯟꯒꯠꯂꯛꯏꯦ ꯁꯝꯅ ꯍꯥꯏꯔꯕꯗ ꯂꯥꯛ ꯇꯔꯥꯗꯒꯤ ꯇꯥꯗ꯭ꯔꯦ ꯃꯔꯨꯞ ꯃꯤꯑꯣꯏꯕꯁꯦ ꯑꯩꯈꯣꯏꯅ ꯊꯕꯛ ꯑꯃ ꯊꯥ ꯃꯇꯝꯗ ꯈꯟꯕꯅ ꯃꯤ ꯆꯥꯝꯃꯔꯤ ꯆꯍꯨꯝ ꯆꯥꯝꯃꯉꯥ ꯍꯥꯏꯔꯤꯕꯁꯤꯡꯁꯤ ꯂꯥꯛ ꯇꯔꯥ ꯆꯍꯤ ꯈꯨꯗꯤꯡꯒꯤ ꯃꯌꯥꯝ ꯑꯃ ꯍꯦꯟꯒꯠꯂꯛꯏꯕꯅꯤ ꯑꯗꯒꯤ ꯐꯥꯎꯍꯧꯗꯕ ꯃꯌꯥꯝ ꯑꯃ ꯌꯥꯎꯔꯤꯕꯅꯤ ꯊꯕꯛ ꯊꯥꯔꯒ ꯂꯣꯏꯅ ꯂꯣꯏꯅꯃꯛ ꯈꯅꯤ ꯍꯥꯏꯕꯗꯤ ꯌꯥꯗꯕꯅꯤꯅ ꯀꯔꯤꯒꯨꯝꯕ ꯐꯥꯎꯍꯧꯗ꯭ꯔ ꯃꯇꯨꯡꯗ ꯃꯈꯣꯏ ꯀꯩꯗꯧꯒꯅꯤ ꯍꯥꯏꯕꯒꯤ ꯄ꯭ꯂꯥꯟ ꯂꯩꯖꯗꯦꯕ ꯃꯗꯨꯅ ꯃꯔꯝ ꯑꯣꯏꯔꯒ ꯃꯈꯣꯏꯒꯤ ꯄꯨꯟꯁꯤꯗ ꯅꯤꯡꯍꯟꯅꯕ ꯀꯌꯥ ꯑꯃꯅ ꯃꯥꯌꯣꯛꯅꯔꯒ ꯑꯁꯤꯁ ꯌꯨꯝ ꯄꯥꯜꯂꯔꯣꯏꯕꯨ ꯍꯥꯏꯒꯦꯔꯥ ꯑꯁ ꯑꯩ ꯉꯥꯎꯁꯟꯅꯔꯅꯤꯕꯨ ꯍꯥꯏꯒꯦꯔꯥ ꯑꯗꯒꯤ ꯑꯁ ꯊꯣꯛꯄ ꯊꯣꯛꯄ ꯑꯗꯨꯗꯨ ꯇꯧꯕꯅ ꯍꯥꯏꯔ ꯂꯩꯊꯣꯛꯄꯒꯨꯝꯕ ꯑꯗꯒꯤ ꯊꯕꯛ ꯁꯨꯅꯤꯡꯕꯒꯤ ꯋꯥꯈꯟꯗꯨ ꯀꯌꯥ ꯑꯃ ꯂꯩꯔꯣꯏꯅ ꯈꯟꯖꯩ ꯂꯥꯏꯔꯤꯛꯇ ꯄꯥꯔ ꯂꯩꯕꯁꯤ ꯑꯃꯔꯣꯝꯗ ꯐꯠꯇꯦꯅꯁꯨ ꯈꯜꯂꯤ ꯀꯩꯒꯤꯅꯣꯗ ꯊꯕꯛ ꯏꯪꯈꯥꯡ ꯁꯨꯕ ꯇꯜꯂꯛꯀꯅꯤ ꯑꯩ ꯊꯕꯛ ꯏꯪꯈꯥꯡ ꯊꯥꯔꯨꯔꯕꯅꯤ ꯑꯩꯗꯤ ꯑꯗꯨ ꯇꯧꯔꯨꯔꯕꯅꯤꯗꯅ ꯃꯥ ꯍꯜꯂꯛꯑꯒ ꯃꯥ ꯊꯕꯛ ꯁꯨꯠꯆꯕ ꯃꯇꯝꯗ ꯏꯀꯥꯏ ꯑꯗꯨ ꯑꯗꯨ ꯇꯧꯏꯦ ꯍꯥꯏꯔꯛꯀꯅꯤ ꯇꯁꯦꯡꯅ ꯃꯁꯤꯒꯤ ꯊꯕꯛꯁꯦ ꯑꯩꯈꯣꯏꯅ ꯁꯨꯝ ꯁꯨꯃꯥꯏꯅ ꯇꯧꯔꯒꯗꯤ ꯍꯥꯏꯗꯤ ꯑꯩꯈꯣꯏꯒꯤ ꯅꯣꯡꯃ ꯅꯣꯡꯃꯒꯤ ꯑꯩꯈꯣꯏꯒꯤ ꯋꯛ ꯀꯜꯆꯔꯁꯦ ꯍꯟꯊꯔꯛꯄꯅ ꯃꯔꯝ ꯑꯣꯏꯔꯒ ꯃꯤꯒꯤ ꯃꯈꯨꯠꯇ ꯇꯥꯕꯁꯦ ꯁꯣꯏꯗ꯭ꯔꯕꯅꯤ ꯑꯗꯨꯅ ꯃꯔꯨꯞꯅ ꯉꯁꯥꯏ ꯊꯝꯕꯤꯈꯤꯕ ꯑꯩꯈꯣꯏꯒꯤ ꯊꯕꯛ ꯁꯨꯕꯗ ꯇꯤ ꯆꯥꯎꯈꯠꯂꯛꯑꯕꯅꯤꯅ ꯁꯣꯁꯤꯦꯜ ꯃꯦꯗꯤꯌꯥꯁꯤꯗ ꯄꯩꯁꯥ ꯀꯃꯥꯏꯅ ꯇꯥꯟꯕ ꯌꯥꯏ ꯑꯃ ꯇꯧꯕ ꯌꯥꯏ ꯑꯩꯁꯦ ꯃꯤꯒꯤ ꯃꯤꯒꯤ ꯌꯦꯡꯕꯩ ꯃꯍꯨꯠꯇ ꯏꯁꯥꯅ ꯁꯦꯝꯃꯒ ꯃꯤꯅ ꯌꯦꯡꯍꯟꯕ ꯑꯩꯈꯣꯏꯅ ꯇꯧꯔꯒ ꯃꯤ ꯑꯋꯥ ꯄꯣꯊꯥꯍꯟꯕ ꯑꯩꯈꯣꯏꯅ ꯁꯦꯟ ꯑꯣꯏꯅ ꯊꯣꯛꯅꯕ ꯍꯣꯠꯅꯖꯕ ꯍꯥꯏꯇꯥꯥꯔꯦ ꯃꯤ ꯈꯤꯇꯪ ꯃꯇꯦꯡ ꯄꯥꯡ ꯃꯤꯁꯨ ꯃꯇꯦꯡ ꯄꯥꯡꯒꯗꯕꯅꯤ ꯃꯇꯦꯡ ꯏꯦꯡ ꯄꯥꯡꯅꯒꯗꯕꯅꯤ ꯑꯗꯨ ꯃꯔꯨ ꯑꯣꯏꯅ ꯊꯝꯕꯤꯔꯤꯕ ꯉꯁꯥꯏꯒꯤ ꯌꯨꯇꯌꯨꯨꯞꯀꯤ ꯀꯩꯒꯤ ꯑꯃ ꯑꯃ ꯐꯦꯁꯕꯨꯛꯀꯤ ꯏꯟꯁꯇꯥꯒ꯭ꯔꯥꯝꯒꯤ ꯑꯗꯨꯃꯥꯏꯅ ꯇꯧꯕꯗꯨꯁꯨ ꯌꯥꯏ ꯑꯗꯨꯒ ꯃꯗꯨ ꯇꯧꯋꯦꯗꯅ ꯃꯔꯨꯞꯀꯣ ꯑꯩꯒꯤ ꯃꯣꯠꯇꯗꯤ ꯃꯤꯒꯤ ꯃꯤꯒꯤ ꯀꯩꯅꯣꯁꯦ ꯂꯧꯔꯒ ꯁꯨꯃꯥꯏꯅ ꯁꯤꯖꯤꯟꯅꯍꯟꯗꯕ ꯃꯁꯥꯒꯤ ꯑꯣꯏꯕ ꯋꯥꯈꯜꯂꯣꯟ ꯄꯨꯊꯣꯛꯑꯒ ꯃꯤꯁꯤꯡꯁꯤꯗ ꯑꯗꯨꯃꯥꯏꯅ ꯎꯠꯄ ꯄꯥꯝꯃꯦ ꯑꯗꯣ ꯃꯔꯨꯞ ꯃꯇꯥꯡꯁꯤꯗ ꯃꯔꯨꯞꯇ ꯑꯩꯅ ꯍꯪꯅꯤꯡꯉꯤꯁꯤꯀꯣ ꯇꯁꯦꯡꯅ ꯑꯩꯈꯣꯏꯒꯤ ꯂꯥꯏꯟ ꯁꯀꯥꯗ ꯈꯤꯇꯪ ꯆꯠꯀꯦ ꯍꯥꯏꯔꯒꯗꯤ ꯁꯔꯀꯥꯔꯒꯤꯗ ꯑꯩꯈꯣꯏꯒꯤ ꯋꯥꯈꯜ ꯃꯇꯝꯁꯦ ꯊꯥꯗꯕ ꯑꯗꯨꯒ ꯁꯨꯃꯥꯏꯅ ꯄꯥꯔꯠ ꯇꯥꯏꯝꯅ ꯁꯨꯃꯥꯏꯅ ꯆꯠꯀꯦ ꯍꯥꯏ ꯇꯥꯔꯒꯗꯤ ꯄꯥꯔꯠ ꯇꯥꯏꯝꯁꯤꯗ ꯑꯣꯏꯅꯝ ꯊꯥꯗꯕ ꯄꯥꯔꯠ ꯇꯥꯏꯝ ꯍꯥꯏꯖꯕꯅꯤ ꯃꯁꯤ ꯐꯨꯜ ꯇꯥꯏꯝ ꯑꯗꯨꯝ ꯑꯣꯏꯔꯛꯇꯣꯏꯅꯤ ꯍꯥꯏꯗꯤ ꯋꯥꯍ ꯍꯥꯏꯔꯒꯗ ꯃꯄꯨꯡ ꯐꯥꯕ ꯑꯣꯏꯔꯛꯇꯣꯏꯅꯦꯕ ꯃꯄꯨꯡ ꯐꯥꯅ ꯃꯆꯥ ꯑꯃ ꯑꯣꯏꯇꯥꯔꯒꯁꯨ ꯃꯗꯨꯗ ꯑꯣꯏꯅꯕ ꯆꯠ ꯇꯥꯔꯒꯗꯤ